ꯇꯥꯕ꯭ꯔꯣ
ꯇꯇ
ꯍꯥꯏ ꯑꯗꯨꯅꯤ ꯅꯪꯒꯤ ꯃꯐꯝꯁ ꯁꯥꯕ꯭ꯔꯥ ꯑꯗꯨꯒ ꯅꯣꯡ ꯆꯨꯕ꯭ꯔꯥ ꯑꯗꯨꯒ ꯀꯔꯤ ꯀꯔꯤ ꯇꯧꯕ꯭ꯔꯣ ꯍꯧꯖꯤꯛꯗꯤ
ꯉꯁꯥꯏ ꯉꯁꯥꯏ ꯅꯣꯡ ꯆꯨꯔꯝꯃꯦ ꯈꯤꯇꯪ ꯈꯤꯇꯪꯀꯣ
ꯍꯣꯏ
ꯑꯗꯨꯒ ꯍꯧꯖꯤꯛꯇꯤ ꯑꯃꯨꯛꯀ ꯂꯦꯞꯈ꯭ꯔꯦ
ꯑꯁꯤ ꯌꯥꯝ ꯐꯅꯤ ꯑꯩꯒꯤ ꯂꯥꯏꯐꯝꯗ ꯌꯥꯗꯣꯏꯗ ꯀꯔꯤ ꯍꯥꯏꯁꯔꯦ ꯑꯩꯔꯣ ꯇꯝꯄꯥꯛꯇ ꯂꯩꯕ ꯑꯗꯨꯒꯤꯅꯦ
ꯑꯣ ꯀꯥꯏꯗꯕ
ꯇꯝꯄꯥꯛꯇ
ꯂꯝꯄꯥꯛ
ꯇꯝꯄꯥꯛꯇ ꯍꯥꯏꯕꯗꯤ ꯕꯦꯂꯤꯗꯩ ꯂꯩꯌꯦꯕꯀꯣ
ꯎ
ꯑꯗꯨꯒꯤ ꯑꯩꯈꯣꯏ ꯂꯩꯕ ꯃꯐꯝꯁꯦ ꯃꯥꯔꯀ꯭ꯌꯨꯔꯤꯗ ꯂꯥꯏꯕꯛꯒꯨꯝ ꯇꯧꯕꯅꯤꯅ ꯌꯥꯝ ꯁꯥꯃꯟꯕꯒꯤꯀꯣ
ꯑꯣ ꯅꯅꯨꯡ ꯆꯨꯗꯕ꯭ꯔꯣ ꯅ ꯅꯩꯔꯣꯝꯗ
ꯆꯨꯏ ꯑꯗꯨꯕꯨ ꯈꯔ ꯈꯔ ꯆꯨꯔꯒꯀꯣ ꯑꯃꯨꯛꯀ ꯅꯨꯡꯁꯥ ꯊꯣꯔꯛꯄ ꯑꯗꯨꯒꯤꯅꯤ ꯑꯗꯨꯒ ꯅꯨꯡꯁꯥ ꯊꯣꯔꯛꯑꯦ ꯑꯗꯨꯒ ꯑꯩꯈꯣꯏꯒꯤ ꯂꯩꯐꯝ ꯃꯐꯝꯗꯤ ꯇꯣꯏꯅ ꯁꯨꯃꯥꯏꯅ ꯇꯧꯋꯤꯗ ꯁꯥꯕꯀꯣ ꯅꯨꯃꯤꯠ ꯈꯨꯗꯤꯡ ꯁꯥꯕ ꯅꯣꯡ ꯆꯨꯔꯁꯨ ꯃꯐꯝꯒꯤ ꯀꯔꯤ ꯍꯥꯏꯁꯦ ꯃꯐꯝꯒꯤ ꯀꯟꯗꯤꯁꯟ ꯂꯣꯏ ꯑꯣꯏꯕꯒꯤꯀꯣ ꯁꯨꯃꯥꯏꯅ ꯇꯧꯋꯕ ꯅꯈꯣꯏꯒꯤ ꯂꯥꯏꯐꯝꯗꯗꯤ ꯏꯪꯉꯅꯤ ꯌꯥ ꯀꯣ ꯅꯣꯡ ꯆꯨꯔꯗꯤ
ꯁꯣꯏꯅꯅꯨꯡꯉꯥꯏ
ꯑꯩꯈꯣꯏ ꯐꯝꯗꯤ ꯅꯣꯡ ꯆꯨꯏ ꯑꯗꯨꯕꯨ ꯍꯣꯏ ꯏꯪꯕ ꯃꯇꯝꯗꯤꯀꯣ ꯌꯥꯝ ꯏꯪꯉꯤ ꯑꯩꯈꯣꯏꯒꯤ ꯌꯦꯟꯐꯝꯅꯁꯨ
ꯍꯣꯏ ꯁꯥꯔꯤ ꯀꯥꯟꯟꯅ ꯁꯥꯕ ꯃꯇꯝꯗꯣ ꯍ ꯏꯪꯅ ꯀꯟꯅ ꯏꯪꯕ ꯃꯇꯝꯗꯣ ꯑꯗꯨꯝ ꯇꯧꯕꯅꯦ ꯁꯥꯔꯤꯀꯥꯟꯗ ꯁꯥꯕꯗꯨꯣ ꯏꯪꯂꯒꯖꯝꯨꯛꯀ ꯏꯪꯕꯀꯣ
ꯍꯣꯏ ꯍꯣꯏ ꯑꯗꯨꯅꯤ ꯑꯩꯒꯤ ꯂꯥꯏꯔꯤꯛꯐꯝꯁꯦ ꯁꯨꯃꯥꯏꯅ ꯇꯧꯒꯅꯦꯕ ꯁꯥꯕ ꯃꯇꯝꯗꯤ ꯃꯄꯥꯟꯁꯨ ꯊꯣꯛꯄ ꯌꯥꯗꯦ ꯍꯥꯏꯕꯗꯤ ꯁꯥꯕꯁ ꯑ ꯁꯥꯕꯕꯁꯤ ꯑꯅꯤꯃꯛꯅꯤꯀꯣ ꯍꯥꯏꯕꯗꯤ ꯃꯄꯥꯟꯗ ꯊꯣꯛꯑꯒꯗꯤ ꯅꯨꯡꯁꯥ ꯂꯩꯕ ꯑꯗꯨꯕꯨ ꯌꯥꯝ ꯁꯥꯕꯀꯣ ꯑꯗꯨꯒ ꯃꯅꯨꯡꯗ ꯂꯥꯛꯏꯗꯤ ꯍ꯭ꯌꯨꯃꯤꯗꯤꯇꯤꯁꯦ ꯌꯥꯝ ꯋꯥꯡꯈꯠꯄ ꯑꯗꯨꯒꯤ ꯌꯥꯝ ꯁꯥꯕꯀꯣ ꯑꯗꯨ ꯍꯣꯏ ꯅꯣꯡ ꯆꯨꯁꯨ ꯈꯔ ꯈꯔꯒ ꯏꯪꯉꯦ ꯏꯪꯕꯨꯗꯤ ꯀꯣ ꯑꯗꯨꯕꯨ ꯇꯣꯛꯅꯗꯤ ꯅꯣꯡꯁꯤ ꯆꯨꯗꯕꯀꯣ ꯑꯗꯨꯒꯤꯅꯤ ꯇꯥꯏꯀꯣ
ꯍꯥꯏꯥꯏ ꯇꯥꯏ
ꯎ ꯍꯧꯖꯤꯛꯇꯤ ꯀꯔꯤ ꯇꯧꯔꯤꯕ꯭ꯔꯣ
ꯍꯥꯏ ꯄꯞꯖꯤꯁꯨꯟꯅꯔꯝꯃꯦ ꯑꯗꯣ ꯍꯧꯖꯤꯛꯇꯤ
ꯑꯣ ꯑꯣ ꯑꯩꯁꯨ ꯁꯥꯟꯅꯅꯤꯡꯉꯦ ꯑꯗꯣ ꯍꯥꯏꯗꯕꯀꯣ ꯃꯗꯨꯗꯣ
ꯑꯣ
ꯑꯩꯁꯨ ꯌꯥꯝ ꯁꯥꯟꯅꯤꯡꯕꯅꯦꯕ ꯍꯥꯏꯕꯗꯤ ꯐ꯭ꯔꯤ ꯐꯌꯥꯔꯒꯨꯝꯕ ꯄꯕꯖꯤꯒꯨꯝꯕ ꯑꯗꯨꯒ ꯃꯣꯕꯥꯏꯜ ꯂꯦꯖꯦꯟꯒꯨꯝꯕꯗ ꯃꯤꯅꯅꯥꯁ ꯅꯥꯔꯒ ꯎꯕꯀꯣ
ꯑꯥ
ꯑꯗꯨꯗ ꯑꯩꯁꯨ ꯁꯥꯟꯅꯤꯡꯕꯦ ꯑꯗꯨꯕꯨ ꯍꯣꯏ ꯑꯩꯗꯤ ꯑꯩꯒꯤ ꯐꯣꯟꯗ ꯑꯃꯨꯛꯀ ꯗꯥꯎꯟꯂꯣꯗ ꯇꯧꯕ ꯂꯩ ꯂꯧ ꯊꯝꯕꯅꯦꯕ ꯑꯗꯨꯕꯨ ꯅꯥꯕ ꯍꯩꯗꯕꯀꯣ ꯑꯗꯨꯣ ꯑꯃꯨꯛꯀ ꯇꯣꯛꯈ꯭ꯔꯦꯕ
ꯅꯪꯅ ꯑꯉꯥꯡ ꯑꯣꯏꯔꯤꯉꯩꯗ ꯅꯥꯔꯛꯇꯕ ꯃꯥꯜꯂꯦ ꯑꯗꯨꯗꯤ
ꯍꯣꯏ ꯍꯣꯏ ꯍꯣꯏ ꯑꯩꯗꯤ ꯈꯪꯗꯦ ꯑꯗ ꯑꯩ ꯑꯩꯗꯤ ꯑ ꯑꯉꯥꯡ ꯄꯤꯛꯂꯤꯉꯩꯗꯒꯤ ꯍꯣꯁꯇꯦꯜꯗ ꯂꯩꯕꯀꯣ ꯐꯣꯟ
ꯑꯣ ꯑꯣ ꯑꯗꯨꯅꯅꯦ ꯑꯩꯈꯣꯏꯒꯤ ꯃꯆꯥꯗꯤ ꯁꯅꯥꯔꯛꯈ꯭ꯔ꯭ꯕꯅꯤꯅꯀꯣ
ꯍꯣꯏ ꯍꯣꯏ ꯍꯣꯏ ꯑꯗꯨꯅꯤ
ꯑ ꯅꯇ꯭ꯔꯦꯁꯦ ꯄꯞꯖꯤ ꯑꯦꯝ ꯑꯦꯜ ꯐ꯭ꯔꯤꯐꯥꯏꯌꯔ ꯍꯩꯕꯁꯤꯡꯁꯤ ꯁꯥꯟꯅꯕ ꯌꯥꯝ ꯅꯨꯡꯉꯥꯏ
ꯍꯣꯏ ꯑꯗꯨꯅꯦ ꯑꯩꯁꯨ ꯎꯑꯦꯕꯀꯣ ꯑꯗꯨꯒ ꯌꯨꯇ꯭ꯌꯨꯕꯇꯒꯨꯝꯕ ꯑꯗꯨꯒ ꯃꯤ ꯨꯀꯨꯕ ꯌꯦꯡꯕ ꯃꯇꯝꯗꯤ ꯀꯔꯤ ꯍꯥꯏꯁꯦꯔꯥ ꯃꯥꯅ ꯏꯁꯄꯤꯗ ꯁꯥꯟꯅꯥꯕ ꯎꯕꯀꯣ ꯑꯗꯨ ꯌꯥꯝꯁꯥꯟꯅꯅꯤꯡꯒꯦ ꯍꯥꯏꯅ ꯑꯩꯁꯤ ꯁꯅꯥꯒꯦ ꯍꯥꯏꯅ ꯇꯝꯃꯕꯅꯦꯕ ꯑꯗꯨꯒ ꯅꯥꯕ ꯃꯇꯝꯗ ꯍꯩꯔꯤꯕꯒꯤ ꯑꯩ ꯇꯣꯛꯈ꯭ꯔꯦꯕ ꯑꯗꯨꯒꯤꯅꯤ
ꯃꯤ ꯅꯨꯡꯇꯤꯖꯨ ꯇꯣꯔꯅꯥꯃꯦꯟ ꯍꯥꯞꯄꯦ ꯅꯨꯃꯤꯠ ꯈꯨꯗꯤꯡꯀꯣ
ꯍꯣꯏ
ꯃꯤ ꯍꯩꯕ ꯁꯤꯡꯗꯤ ꯄꯩꯁꯥꯁꯨ ꯑꯃꯨꯛꯀ ꯇꯥꯟꯔꯦ
ꯑꯗꯨꯅꯦ ꯑꯗꯨꯅꯦ ꯑꯗꯨꯅꯦ ꯍꯥꯏꯔꯤꯕꯁꯤꯡ ꯑꯁꯤ ꯄꯤꯔꯤꯊꯤꯕꯤꯗ ꯇꯥꯟꯕ ꯈ꯭ꯋꯥꯏꯗꯤꯃꯛꯇ ꯂꯩꯒꯅꯤ ꯍꯥꯏꯕ ꯃꯐꯝꯗꯨꯗꯀꯣ ꯍꯩꯕꯁꯤꯡꯗꯤ ꯍꯥꯏꯔꯒ ꯑꯗꯨ ꯄꯩꯁꯥ ꯇꯥꯟꯕꯒꯤ ꯂꯩꯐꯝꯗꯨ ꯈꯪꯕ ꯃꯤꯁꯤꯡꯅꯤ ꯑꯣ ꯂꯣꯏꯅꯃꯛ ꯃꯈꯣꯏꯅ ꯇꯥꯡꯒꯅꯦꯕ ꯑꯗꯨ ꯈꯪꯗꯦ ꯂꯩꯔꯤꯛ ꯄꯥꯕ ꯃꯁꯤ ꯁꯥꯟꯅꯕꯁꯨ ꯂꯩꯂꯤꯛ ꯄꯥꯕ ꯀꯔꯤ ꯍꯥꯏꯁꯤꯔꯥ ꯄꯥꯕꯒꯤ ꯌꯥꯝ ꯗꯤꯁꯇ꯭ꯔꯛꯁꯟ ꯂꯩ ꯍꯥꯏ ꯄꯥꯎ ꯇꯥꯏꯌ ꯦꯕꯀꯣ
ꯑꯥ
ꯑꯗꯨꯒꯤꯅꯤ ꯈꯪꯗꯦ ꯑꯩꯗꯤ ꯁꯅꯥ ꯁꯥꯟꯅꯥꯗꯕꯒꯤ ꯑꯗꯨꯕꯨ ꯃꯤ ꯈꯔꯅ ꯍꯥꯏꯕꯀꯣ ꯍꯥꯏꯕꯒꯤ ꯑꯩꯅꯁꯨ ꯍꯥꯏꯕꯅꯤ ꯃꯁꯤ ꯒꯦꯝꯁꯤꯡꯁꯨ ꯁꯤ ꯅꯥꯒꯗꯧꯕ ꯄꯨꯊꯣꯛꯄꯅꯦꯕꯀꯣ ꯑꯗꯨ ꯅꯥꯒꯗꯧꯕꯅꯦꯕ ꯑꯗꯨꯒꯤꯅꯦ
ꯌꯥꯝ ꯈꯪꯗꯕ ꯁꯥꯟꯅꯔꯁꯨ ꯀꯣ
ꯍꯣꯏ ꯍꯣꯏ ꯍꯣꯏ ꯑꯗꯨꯒꯤꯅꯤ
ꯃꯇꯝ ꯈꯪꯒꯗꯕ ꯇꯣꯛꯀꯗꯕꯀ ꯈꯪꯉꯕ
ꯈꯪꯗꯦ ꯈꯪꯗꯦ ꯑꯗꯨꯒꯤꯅꯤ ꯑꯗꯨꯕꯨ ꯁꯥꯟꯅꯕ ꯍꯥꯏꯁꯤ ꯁꯥꯟꯅꯕ ꯍꯥꯏꯕꯁꯤꯡꯒꯤ ꯌꯦꯡꯕꯗ ꯌꯥꯝ ꯅꯨꯡꯉꯥꯏꯑꯕꯀꯣ ꯌꯦꯡꯕ ꯃꯁꯤꯡꯗꯣ ꯃꯥꯅ ꯆꯦꯜꯂꯒ ꯅꯣꯡꯃꯥꯏ ꯄꯥꯔꯒ ꯀꯥꯔꯣ ꯑꯗꯨ ꯑꯗꯥ ꯇꯧꯕꯗꯣ ꯌꯥꯝ ꯅꯨꯡꯉꯥꯏꯕ ꯌꯦꯡꯕ ꯃꯇꯝꯗ
ꯁꯅꯥꯃꯤꯟꯅꯔ ꯇꯌꯥ ꯏꯕꯥꯟꯅꯕꯁꯤꯡ ꯑꯧ ꯄꯨꯜꯂ ꯁꯅꯥꯃꯤꯟꯅꯔꯤꯀꯣ
ꯍꯣꯏ
ꯌꯥꯝ ꯅꯨꯡꯉꯥꯏ ꯔꯦꯟꯗꯝ ꯅꯠꯇꯕ ꯄꯞ ꯁꯥꯥꯃꯤꯟꯅꯔꯗꯤ ꯑꯁꯤ ꯂꯥꯛꯑꯦ ꯁꯤ ꯂꯩ ꯁꯤ ꯍꯥꯏꯅꯔꯒ ꯀꯣ ꯑꯗꯨꯝ
ꯍꯣꯏ ꯍꯣꯏ ꯍꯣꯏ ꯑꯗꯨꯅꯤ ꯑꯗꯨꯅꯤ ꯑꯩꯁꯨ ꯄꯥꯝꯕꯀꯣ ꯑꯗꯨ ꯑꯩꯁꯨ ꯏꯃꯥꯟꯅꯕꯁꯤꯡꯅ ꯁꯅꯥꯔꯣ ꯍꯥꯏꯅ ꯃꯈꯣꯏꯅꯁꯨ ꯍꯥꯏꯕꯀꯣ ꯇꯝꯕꯤꯕ ꯑꯩꯉꯣꯟꯕꯨ ꯇꯝꯃꯦ ꯑꯗꯨꯕꯨ ꯍꯣꯏ ꯑꯃ ꯑꯅꯤꯔꯗꯤ ꯑꯩꯗꯨ ꯁꯨꯅꯥꯏ ꯑꯗꯨꯕꯨ ꯁꯅꯥꯕ ꯃꯇꯝꯗ ꯑꯃꯨꯛꯀ ꯁꯤꯔꯦ ꯑꯃꯨꯛꯀ ꯁꯤꯔꯦꯀꯣ
ꯑꯣ
ꯁꯦꯝꯕꯁꯨ ꯍꯩꯗꯕ ꯑꯗꯨꯒ ꯒꯥꯔ꯭ꯤꯌꯖꯨ ꯑ ꯇꯣꯡꯉꯒ ꯆꯠꯄ ꯍꯩꯗꯕ ꯑꯗꯨꯒ ꯅꯣꯡꯃꯥꯏ ꯀꯥꯞꯖꯨ ꯍꯩꯗꯕ ꯑꯗꯣ ꯑꯩ ꯇꯧ ꯇꯧꯕꯅꯤ ꯑꯩꯩ ꯏꯁꯅꯥꯅꯤꯡꯕ ꯄꯥꯞꯖꯤꯒꯨꯝꯕꯗꯤꯀꯣ ꯑꯗꯨ ꯇꯧꯕꯅꯦꯕ ꯁꯅꯥꯕꯅꯦꯕ ꯑꯗꯨ ꯑꯩꯗꯤ ꯍꯩꯔꯕꯒꯤ ꯑꯃꯨꯛꯀ ꯑꯃꯨꯛꯀ ꯑꯩꯖꯤ ꯊꯣ ꯇꯣꯛꯈ꯭ꯔꯕꯅꯤꯕ ꯑꯗꯨꯒꯤꯅꯤ ꯏꯃꯥꯟꯅꯕꯁꯤꯡꯅ ꯁꯅꯥꯔꯒꯀꯣ ꯂꯩꯃꯤꯅꯒ ꯑ꯭ꯁꯅꯥꯔꯒ ꯑꯃꯗꯨ ꯆꯦꯡꯈ꯭ꯔꯦ ꯑꯃꯨꯛꯒ ꯄꯤꯌꯣ ꯑꯃꯣ ꯑꯗꯥ ꯇꯤꯡꯒꯤꯌꯣ ꯑꯗꯨꯒ ꯆꯦꯡꯈꯦ ꯃꯗꯨ ꯃꯁꯤ ꯃꯐꯝꯗ ꯃꯅ ꯅꯪꯅ ꯆꯪꯉꯣ ꯑꯗꯨ ꯑꯗ ꯍꯥꯏꯕ ꯇ꯭ꯥꯏ꯭ꯞꯇꯨꯗꯀꯣ ꯌꯥꯝ ꯅꯨꯡꯉꯥꯏꯕ ꯋꯣꯝ ꯃꯇꯝꯗ
ꯎꯝ
ꯑꯗꯨꯒꯤꯅꯦ ꯑꯗꯨꯕꯨ ꯑꯩꯗꯤ ꯍꯥꯏꯗꯤ ꯍꯥꯏꯗꯅ
ꯎꯝꯍꯝ
ꯅꯍꯥꯗꯣ ꯌꯥꯝꯅ ꯁꯅꯅꯤꯡꯕꯅꯦ ꯑꯗꯨꯕꯨꯀꯣ ꯍꯧꯖꯤꯛꯇꯤ ꯏꯁꯥꯅꯤꯡꯗꯔꯦ ꯑꯗꯨꯒꯤꯅꯦ ꯅꯈꯣꯏ ꯌꯨꯝꯕꯗꯤ ꯑꯉꯥꯡ ꯀꯌꯥ ꯀꯌꯥ ꯂꯩꯥꯏꯕꯤꯔꯣ ꯅꯤꯆꯤꯟ ꯏꯅꯥꯎꯁꯤꯡꯗꯤ ꯍꯣꯏ
ꯑꯈꯣꯏ ꯃ ꯃꯔꯤ ꯂꯦ
ꯑꯣ ꯌꯥꯝ ꯐꯥꯏꯅꯦ ꯑꯗꯨꯗꯤ
ꯎꯝ
ꯅꯨꯄꯥ ꯀꯤꯌꯥ ꯑꯗꯨꯒ ꯅꯨꯄꯤ ꯀꯤꯌꯥꯅꯣ
ꯏꯆꯦ ꯑꯅꯤ ꯑꯗꯨꯒ ꯏꯅꯧꯄꯥ ꯑꯃ
ꯑꯣ ꯌꯥꯝ ꯐꯔ ꯑꯗꯨ ꯅꯪꯁꯦ ꯃꯤꯗꯜꯗ ꯑꯣꯏꯔꯦꯀꯣ ꯑꯗꯨꯗꯤ
ꯍꯣꯏ ꯑꯍꯨꯝ ꯁꯨꯕ ꯑꯣꯏꯕ ꯀꯝ
ꯍꯣꯏ ꯌꯥꯝ ꯐꯌꯦꯅꯦ ꯑꯗꯨꯗꯤ ꯑꯩꯖꯨ ꯑꯩꯗꯤ ꯃ ꯃꯉꯥꯅꯤ ꯑꯩꯒꯤ ꯇꯥꯆꯧ ꯑꯃꯒꯀꯣ
ꯎꯝ
ꯑꯩꯁꯨ ꯁꯦꯀꯦꯟꯗꯒꯤꯅꯤ ꯇꯆꯧ ꯑꯃꯒ ꯑꯗꯨꯒ ꯑꯩꯒꯤ
ꯑꯩꯒꯤ ꯃꯈꯥꯗ ꯑꯍꯨꯝ ꯂꯩꯕꯀꯣ ꯅꯨꯄꯥ ꯑꯃ ꯅꯨꯞ__ ꯄꯤ ꯑꯅꯤ ꯑꯩꯈꯣꯏꯗꯤ ꯄꯨꯟ ꯅ ꯍꯥꯏꯔꯗꯤ ꯅꯨꯄꯥ ꯑꯍꯨꯝ ꯑꯗꯨꯒ ꯅꯨꯄꯤ ꯑꯅꯤ ꯑꯗꯨꯒ ꯑꯩꯅ ꯁꯦꯀꯦꯟ ꯇꯥꯏꯌꯦꯕ
ꯑꯥ
ꯑꯗꯨꯎꯅꯦ
ꯗꯨ ꯅꯪ ꯆꯥꯛꯆꯗ꯭ꯔꯤ ꯍꯥꯏꯔꯣ
ꯆꯥꯗ꯭ꯔꯤꯌꯦ ꯉꯁꯥꯏ ꯑꯩ ꯊꯦꯡꯅ ꯍꯧꯒꯠꯄꯒꯤ ꯆꯥ ꯊꯥꯔꯒꯀꯣ ꯕ꯭ꯔꯦꯛꯐꯥꯁ ꯇꯧꯕꯒꯤ ꯄꯨꯡ ꯕꯥꯔꯣ ꯑꯍꯣꯏ ꯄꯨꯡ ꯕꯣꯔꯣꯒꯨꯝꯕꯗ ꯑꯩ ꯆꯥ ꯆꯪꯒꯦ ꯍꯥꯏꯅ ꯈꯟꯂꯤꯕꯩ
ꯎꯝ
ꯄꯨꯝꯕꯔꯣ ꯅꯪꯗꯤ ꯆꯥꯔꯕ꯭ꯔꯣ
ꯆꯥꯔꯦ
ꯑꯣ ꯀꯩ ꯌꯦꯟꯁꯥꯡ ꯆꯔꯦ
ꯉꯁꯤ ꯑꯂꯨꯒ ꯁꯧꯒ꯭ꯔꯤ ꯆꯥꯏ
ꯑꯩ ꯌꯥꯝ ꯅꯨꯡꯉꯥꯏꯕꯅꯦ ꯑꯗꯨꯗꯣ ꯍꯥꯎꯕꯅꯤ ꯅꯨꯡꯉꯥꯏꯅ ꯊꯣꯡꯔꯒ ꯍꯥꯎꯅ ꯊꯣꯡꯉꯗꯤꯒꯣ
ꯎꯝ
ꯑꯗꯨꯒꯤꯅꯦ ꯑꯩ ꯑꯗꯨꯒꯤ ꯉꯁꯥꯡꯒꯨꯝꯕꯅꯦ ꯑꯖꯤ ꯑꯩꯁꯨ ꯑꯥ ꯑꯂꯨꯒ ꯀꯥꯡꯁꯣꯏꯒꯨꯝꯕ ꯀꯣ ꯑꯂꯨꯒ ꯈꯃꯦꯟꯒꯨꯝꯕ ꯐꯖꯅ ꯊꯣꯡꯉꯒ ꯉꯥꯔꯤ ꯊꯥꯛꯑꯒ ꯊꯣꯡꯉꯗꯤꯀꯣ ꯑꯁ ꯑꯩꯗꯣ ꯄꯥꯝꯃꯦ
ꯍꯧꯖꯤꯛ ꯅꯪ ꯑꯪ
ꯑꯗꯨꯒꯨꯝꯕ ꯅꯁꯥꯗꯣ ꯌꯥꯝ ꯄꯥꯝꯃꯤ ꯇꯁꯦꯡꯅ
ꯇꯤ ꯆꯥꯝꯃꯛ ꯈꯤꯀꯣ ꯑ
ꯑꯗꯨꯒꯤ ꯄꯥꯝꯗꯦꯕ
ꯄꯝꯗꯦꯕ ꯀꯪꯁꯨ ꯍꯣꯏ ꯀꯨꯝ
ꯆꯤꯡꯒꯤ ꯌꯦꯟꯁꯥꯡꯒꯨꯝꯕ ꯑꯗꯨ ꯄꯥꯝꯃꯦꯕ
ꯃꯤꯛꯁ ꯇꯧꯔ ꯆꯥꯒꯗꯕꯅꯦ ꯑꯗꯨꯝ ꯏꯁꯥꯅ ꯆꯥꯁꯨ ꯌꯥꯔꯣꯏ ꯁꯥꯁꯨ ꯁꯥꯅ ꯐꯣꯠꯇꯤ ꯅꯦꯖꯨ ꯍꯥꯏꯌꯦꯕꯀꯣ
ꯍꯣꯏ ꯍꯣꯏ ꯍꯣꯏ ꯑꯗꯨꯅꯤ ꯑꯗꯨꯒ ꯁꯥꯁꯦ ꯄ꯭ꯔꯣꯇꯤꯟꯅꯤ ꯑꯗꯨꯒ
ꯑꯗꯨꯅꯦ ꯏꯟꯁꯥꯡ ꯅꯥꯄꯤꯁꯨ ꯆꯥꯒꯗꯕꯅꯦ
ꯑꯗꯨꯅꯦ ꯑꯗꯨꯅꯦ ꯆꯨꯝꯃꯦ ꯅꯪꯍꯥꯏꯕꯗꯣ ꯁꯥ ꯈꯔ ꯆꯥꯒꯦ ꯑꯩꯈꯣꯏꯒꯤ ꯄ꯭ꯔꯣꯇꯤꯟꯁꯦ ꯌꯥꯝꯃꯟꯕꯒꯤ ꯑꯣꯏꯔꯣꯏꯕ
ꯅꯪꯒꯤ ꯑꯣꯏꯔꯣꯏꯕ ꯎꯝ
ꯑꯗꯨꯒꯤ
ꯍ
ꯍꯧꯖꯤꯛꯁꯨ ꯅꯣꯡ
ꯅꯣꯡ ꯆꯨꯕꯒꯤ ꯑꯩꯈꯣꯏꯒꯤ ꯀꯩꯕ
ꯅꯣꯡ ꯆꯨꯕ꯭ꯔꯣ ꯍꯧꯖꯤꯛ
ꯆꯨꯕ꯭ꯔꯣ ꯍꯧꯖꯤꯛ ꯍꯧꯖꯤꯛꯇꯤ ꯆꯨꯗꯦꯗ ꯍꯣꯏꯗ ꯉꯁꯤ ꯐꯣꯟ ꯇꯦꯔꯦꯉꯪ ꯑꯝꯄꯒ ꯂꯩꯌꯦ ꯈꯛ ꯑꯣ ꯅꯣꯏꯔꯣꯝꯗꯤ ꯆꯨꯒꯦ ꯇꯧꯕ꯭ꯔꯣ
ꯍꯣꯏ ꯃꯝꯃꯦ__
ꯑꯣꯗꯨꯒꯤꯅꯦ ꯃꯝꯂꯒ ꯂꯩꯕ ꯑꯗꯨꯒꯤꯅꯦ ꯃꯝꯂꯒ ꯂꯩꯕ ꯂꯩꯕ ꯑꯗꯨꯒ ꯅꯨꯡꯁꯥ ꯑꯃꯨꯛꯒ ꯊꯣꯔꯛꯀꯅꯤ ꯎꯝ
ꯑꯗꯨ ꯑꯩꯈꯣꯏꯒꯤ ꯂꯩꯐꯝꯗ ꯇꯝꯕ ꯉꯝꯗꯦꯅ ꯑꯗꯨꯅꯤ
ꯍ
ꯇꯝꯕ ꯉꯝꯗꯦꯕ
ꯉꯝꯗꯦꯕꯀꯣ ꯅꯣꯏ ꯂꯩꯕꯗꯣ ꯆꯤꯡ ꯆꯤꯡꯒꯨꯝꯕꯗꯔ ꯅꯠꯇ꯭ꯔꯒꯅ
ꯅꯠꯇꯦ ꯅꯠꯇꯦ ꯇꯝꯄꯥꯛ
ꯑꯣ
ꯑꯗꯨꯒꯤꯅꯤ ꯅꯨꯡꯁꯥ ꯁꯥꯕ ꯍꯥꯏꯕꯗꯤ ꯆꯤꯡꯗ ꯂꯩꯔꯗꯤ ꯅꯨꯡꯁꯥ ꯁꯥꯔꯁꯨ ꯈꯔ ꯈꯔꯗꯤ ꯏꯪꯉꯤꯀꯣ
ꯑꯣ ꯑ ꯅꯨꯡꯁꯤꯠ ꯂ꯭ꯥꯛꯕꯅꯦꯅ
ꯍꯣ ꯅꯨꯡꯁꯤꯠ ꯂꯥꯛꯔꯦ ꯑꯗꯨꯒ ꯅꯨꯡꯁꯤꯠ ꯂꯥꯔꯒ ꯅꯨꯡꯁꯤꯠ ꯃꯇꯝꯗ ꯑꯩꯈꯣꯏ ꯆꯠꯂꯒ ꯅꯨꯡꯉꯥꯏꯅ ꯇꯧꯕꯅꯤ ꯑꯗꯨꯒ ꯏꯁꯤꯡꯒꯨꯝꯕ ꯑꯗꯨꯒ ꯉꯥ ꯐꯥꯕꯒꯨꯝꯕ ꯆꯠꯄ ꯑꯗꯨꯗ ꯏꯃꯥꯟꯅꯕꯒ ꯆꯠꯔꯗꯤ ꯌꯥꯝ ꯅꯨꯡꯉꯥꯏꯔꯒ ꯀꯔꯤ ꯍꯥꯏꯁꯤꯔ ꯅꯨꯡꯁꯥ ꯁꯥꯔꯁꯨ ꯁꯨꯃꯥꯏꯟ ꯆꯠꯔꯗꯤ ꯅꯨꯡꯉꯥꯏꯒꯅꯦꯕꯀꯣ ꯑꯗꯨꯕꯨ ꯑꯩꯈꯣꯏꯗꯤ ꯁꯨꯃꯥꯏꯅ ꯑ ꯂꯥꯏꯕ ꯃꯇꯝꯅꯤꯅ ꯅꯨꯡꯁꯤꯠꯁꯨ ꯂꯩꯇꯦ ꯂꯥꯏꯌꯦ ꯑꯗꯨꯕꯨ ꯈꯔ ꯈꯔ ꯀꯣ
ꯎ
ꯆꯤꯡꯅ ꯍꯦꯜꯂꯤꯕ ꯅꯨꯡꯁꯤꯠ
ꯂꯩꯕ ꯅꯨꯡꯁꯤꯠ ꯂꯩꯕꯁꯦ ꯑꯣ ꯅꯣꯏꯁꯨ ꯂꯧꯒꯨꯝ ꯑꯃ ꯇꯧꯕ꯭ꯔꯣ
ꯍꯣꯏ ꯑꯩꯈꯣꯏꯒꯤ ꯌꯨꯝ
ꯑꯩꯒꯤ ꯌꯨꯝꯗꯤ ꯇꯧꯋꯦ ꯎ ꯅꯨꯡꯉꯥꯏꯕꯅꯦ ꯂꯧ ꯇꯧꯕꯁꯨ
ꯍꯣꯏ ꯍꯣꯏ ꯑꯩꯁꯨ
ꯑꯩꯥꯏꯁꯨ
ꯇꯧꯒꯦ ꯍꯥꯟꯅ ꯆꯠꯅꯤ ꯍꯥꯏ ꯅꯤꯡꯅꯤ ꯑꯗꯨꯕꯨ ꯆꯠꯅꯤꯡꯕꯀꯣꯠ ꯑꯩꯒꯤ ꯊꯕꯛꯀꯨꯝꯕ ꯑꯦꯛꯖꯥꯝ ꯀ ꯂꯥꯏ
ꯌꯥꯝꯃꯨꯀꯤ ꯂꯩꯕꯒꯀꯣ ꯑꯥ ꯂꯧꯗꯒꯨꯝꯕ ꯆꯥꯛ ꯏꯟꯈꯥꯡ ꯄꯨꯔꯒꯀꯣ ꯆꯠꯂꯒ ꯊꯣꯡꯉꯒ ꯆꯥꯕ ꯑꯁ
ꯅꯨꯡꯉꯥꯏꯀꯣ ꯑꯗꯨꯗꯣ
ꯗꯝ
ꯑꯗꯣ ꯆꯥꯛꯁꯨ ꯌꯥꯝ ꯍꯥꯎꯕꯅꯦ ꯏꯟꯁꯥꯡ ꯍꯥꯎꯗ꯭ꯔꯁꯨ ꯍꯣꯏ ꯆꯤꯡꯗ ꯊꯣꯝꯃꯒ ꯊ ꯌꯥꯝ ꯍꯥꯎ ꯍꯣꯏ
ꯍ ꯍꯒꯁ
ꯍ ꯆꯥꯔꯒ ꯑꯁ ꯑꯁꯨ ꯅꯨꯡꯉꯥꯏꯔ ꯆꯠꯅꯤꯡꯕꯅꯤ ꯑꯗꯨꯕꯨ
ꯊꯕꯛꯀꯨꯝ ꯂꯩꯕ
ꯀꯃꯟ ꯂꯩꯕꯒꯤꯀꯣ
ꯆꯠꯄ ꯌꯥꯗꯕꯒꯤꯅꯤ ꯑꯗꯨ ꯅꯠꯇ꯭ꯔꯗꯤ ꯌꯥꯝ ꯅꯨꯡꯉꯥꯏꯅ ꯂꯩꯒꯗꯕꯅꯤ
ꯎꯝ
ꯅꯪꯈ꯭ꯋꯥꯒꯤ ꯃꯐꯝꯗꯤ ꯅꯨꯡꯁꯥ ꯁꯥꯥꯡꯈꯣꯏꯗ ꯆꯤꯡꯗꯗꯤꯀꯣ ꯅꯪꯅ ꯆꯤꯡꯅ ꯂꯩꯕ꯭ꯔꯥ ꯑꯗꯨꯒ ꯇꯝꯄꯥꯛ ꯑꯃꯅ ꯂꯩꯕ꯭ꯔꯥ
ꯂꯩꯕ꯭ꯔ ꯑꯩ ꯍꯧꯖꯤꯛꯇꯤ ꯂꯝꯄꯥꯛ ꯀꯨꯝꯗ ꯂꯩꯑꯦꯗ
ꯎꯝ ꯆꯦꯡꯒꯨꯝꯕꯗꯤ ꯌꯥꯝ ꯋꯥ ꯍꯣꯏ
ꯍꯧꯖꯤꯛ ꯏꯝꯐꯥꯜꯗ ꯂꯩꯕ
ꯌꯥꯝ ꯅꯨꯡꯉꯥꯏꯔꯔꯤꯕ